ꯀꯔꯇꯣ ꯂꯥꯏꯕ꯭ꯔꯥ
ꯀꯔꯤ ꯇꯔ ꯂꯥꯏꯕ꯭ꯔ ꯄꯅꯤꯔ ꯐꯥꯝꯗ ꯂꯩꯌꯦ ꯑꯩꯈꯣꯏꯗꯤ ꯌꯨꯝꯗ ꯇꯨꯝꯍꯟꯗꯅ ꯀꯣꯏꯊꯣꯛꯄ ꯆꯠꯁꯦꯅ
ꯑ ꯎꯗꯕꯀꯨꯏꯔꯦ ꯀꯔꯤꯒꯤ ꯋꯥ ꯈꯨꯝꯅꯕ꯭ꯔꯣ ꯈꯣꯏꯕꯨ ꯎꯔꯗꯤ
ꯑꯗꯨꯗ ꯇꯧꯕ ꯌꯥꯏ ꯈꯨꯝꯕ ꯌꯥꯏ
ꯑ ꯀꯥꯎꯕ ꯌꯥꯏꯌꯦꯅ ꯆꯥꯛ ꯊꯣꯡꯉꯕꯣ
ꯌꯥ ꯑꯩ ꯌꯨꯝꯗꯅꯤ ꯂꯩꯕ ꯉ
ꯑꯣ ꯑꯣ ꯌꯥꯝ ꯈꯏꯌꯦꯅ ꯅꯍꯥꯟ ꯑꯩ ꯅꯣꯏ ꯑꯅꯤ ꯀꯣꯜ ꯇꯥꯎꯕꯗꯣ ꯎꯕ ꯑꯗꯨꯒꯤꯅꯦ ꯅꯤ ꯀꯣꯜ ꯇꯣꯗꯣ ꯎꯝ
ꯀꯔꯤꯕꯥ
ꯀ ꯀꯩ ꯍꯣꯠꯅꯥꯔꯤꯒꯦ
ꯀꯔꯤꯁꯨ ꯇꯥꯎꯗꯦ ꯑꯗꯨꯝ ꯐ꯭ꯔꯤꯗ ꯂꯥꯏꯗ ꯍꯟꯗꯛꯇꯤ ꯌꯨꯝ ꯆꯠ ꯀꯦꯅ ꯇꯧꯕꯅꯦ ꯑꯩꯈꯣꯏꯁꯨ ꯂꯝꯕꯤꯗꯣ ꯑꯁ ꯈꯔ ꯀꯤꯕ ꯆꯥꯅꯤꯡꯉꯥꯏ ꯎꯝ
ꯇꯋꯥ ꯁꯣꯌꯔꯦ
ꯑ ꯑꯗꯨꯃꯏꯟꯗꯤ ꯍꯥꯏꯅꯨꯗ ꯐꯥꯁꯨ ꯐꯥ ꯅꯤꯡꯉꯣꯏꯗ ꯈꯣꯏꯗꯤ
ꯁꯦꯁ ꯅꯣꯏ ꯍꯣꯏꯅꯦ ꯌꯥꯝ ꯐꯥꯗꯣꯏꯁ ꯁꯣꯏꯗꯕꯅꯦꯣꯏ ꯅꯣꯏꯕꯨꯅꯦꯕꯥ ꯥꯕꯤꯁꯦ ꯃꯁꯛ ꯈꯔ ꯐꯖꯕꯒꯤ
ꯄꯤꯛꯁꯨ ꯄꯤꯛꯃꯟꯕꯒꯤ ꯐꯁꯨ ꯐꯅꯤ ꯉꯣꯏꯗ ꯃꯣꯏꯗꯣ
ꯍꯥꯔꯁꯨ ꯃꯣꯏꯒꯤ ꯀꯣꯟꯅꯕ ꯂꯩꯇꯦꯅ ꯑꯗꯨꯏ ꯌꯦ
ꯌꯥꯝ ꯀꯟꯅ
ꯀꯨꯏꯈ꯭ꯔꯕ꯭ꯔꯣ
ꯀꯥꯏꯅꯦ ꯉꯔꯥꯡ ꯈꯄ ꯉꯥꯔꯤꯗ
ꯑ ꯀꯅꯥꯍꯥꯟꯅ ꯍꯥꯏꯕꯤꯕ꯭ꯔꯥ ꯅꯪꯉꯣꯟꯗꯗꯤ ꯗꯤ
ꯅꯣꯏ ꯍꯦꯔꯣ ꯅ
ꯦꯔꯣ
ꯑꯈꯣꯏꯗꯤ ꯍꯦ ꯠꯇꯦ ꯈꯪꯗꯦ ꯑꯗꯨꯒꯤ
ꯅꯣꯏꯒꯤ ꯍꯦꯔꯣ ꯅꯥꯏ ꯗꯣ
ꯑꯥ ꯃꯥꯗꯣ ꯀꯗꯥꯔ ꯍꯥꯏꯌꯦꯅ ꯉꯔꯥꯡꯗꯣ ꯑꯩꯉꯣꯟꯗ ꯑꯩꯈꯣꯏ ꯑꯅꯤꯗꯣ ꯀꯣ ꯍꯣꯡꯔꯒꯨꯝꯕ ꯇꯧꯋꯦꯕ ꯑꯩꯗꯤ ꯇꯥꯎꯕ ꯌꯥꯗꯕ ꯑꯗꯨꯒꯤ ꯑꯗꯣ ꯉꯁꯤ ꯑꯃꯨꯛ ꯀꯣꯜ ꯇꯧꯁꯦ ꯍꯥꯏꯔꯒ ꯀꯣꯜꯁꯨ ꯀꯣꯜꯕꯦꯛ ꯇꯧꯗꯦ ꯔꯤꯄ꯭ꯂꯥꯏꯁꯨ ꯄꯤꯗꯦ ꯄꯩ ꯈꯥꯗ ꯂꯣꯏꯥꯏꯁꯤ
ꯇꯣꯡꯗ꯭ꯔꯣ ꯑꯩꯒꯤꯁꯨꯅꯦ ꯃ ꯌꯥ ꯌꯥ ꯃꯔꯤ ꯃꯔꯤ ꯅꯠꯇꯔꯣ ꯁꯥꯔꯝꯒꯦꯗ
ꯁꯤ ꯀꯥꯏꯣ
ꯀꯅꯥ ꯀꯅꯥ ꯆꯠꯄ꯭ꯔꯣ ꯅꯪꯗꯤ
ꯗꯤꯌꯨ ꯒ ꯏꯃꯥꯟꯅꯕꯤ ꯑꯅꯤꯒ
ꯉꯅꯨꯡꯉꯥꯏꯔꯦ
ꯑꯒ ꯂꯗꯤ ꯑꯗꯨꯝ ꯃꯉꯥꯏꯔ ꯁꯤꯗ ꯂꯩꯕꯁꯨ ꯅꯨꯡꯉꯥꯏꯌꯦ ꯑꯗꯨ ꯑꯣꯏꯔꯁꯨ ꯑꯁ ꯃꯔꯛ ꯃꯔꯛꯇ ꯕꯣꯔꯤꯡ ꯆꯨꯈ꯭ꯔꯕꯅꯦ ꯐꯣꯟꯗꯣ ꯌꯦꯡꯃꯟꯗꯅ
ꯎꯝ ꯃꯤ ꯆꯥꯎꯔ
ꯑꯩꯗꯣ ꯅꯪꯒꯤ ꯅꯝꯕꯔꯗꯣ ꯃꯥꯡ ꯈ꯭ꯔꯕ ꯑꯗꯨꯒꯤ ꯑꯃꯨꯛ ꯎꯁꯊꯝꯕꯗ ꯎꯁꯊꯝꯕ ꯉꯣꯗ ꯅꯪꯅ ꯃꯔꯛ ꯑꯃꯨꯛ ꯂꯥꯎꯕꯅꯦ ꯍꯧꯖꯤꯛ
ꯑꯣ ꯑꯣ ꯅ ꯅꯪꯒꯤꯗꯣ ꯂꯩꯕ꯭ꯔꯥ ꯅꯪꯒꯤꯗꯣ ꯂꯩꯕꯒꯨꯝ ꯇꯧꯋꯤꯗ ꯇ ꯃꯤꯗ ꯊꯣ
ꯑꯣ ꯑꯩꯗꯣ ꯅꯍꯥꯟꯗꯣ ꯑꯩꯒꯤ ꯐꯣꯟ ꯆꯦꯟꯖ ꯆꯥꯎꯈ꯭ꯔꯕ ꯑꯗꯨꯒꯤ
ꯅꯥꯠꯇꯦꯍꯦ ꯁꯦꯀꯦꯟ ꯍꯦꯟꯅꯥ ꯁꯦꯀꯦꯟꯍꯦꯟ ꯅꯦ
ꯌꯥꯠꯇꯔꯣ
ꯃꯤ ꯄꯥꯏꯅꯤꯡꯗꯕꯒꯤ ꯑꯩꯉꯣꯟꯗ ꯄꯤꯕ ꯑꯗꯨꯒꯤ ꯄꯥꯏꯕꯅꯤꯗ
ꯑꯥ
ꯑꯁꯤꯗ ꯍꯜ ꯂꯥꯛꯑꯔꯣꯏꯔ ꯍꯥꯏꯕꯅꯦ ꯈꯨꯟꯗ ꯑꯗꯨꯝ ꯂꯩꯈ꯭ꯔꯒꯦꯔ ꯍꯣꯏ ꯁꯚꯦꯟ ꯁꯦꯚꯦꯟ ꯀꯥꯒꯗ꯭ꯔꯥ ꯅꯣꯏ
ꯑꯣꯖꯅ ꯑꯣꯖꯥ ꯂꯩꯇ꯭ꯔꯦ ꯆꯂ ꯇꯥꯕꯦ
ꯀꯔꯤꯒꯤ
ꯀꯩꯅ ꯥ
ꯑꯩꯈꯣꯏꯗꯤ ꯀꯥꯅꯤꯡꯗꯦꯗ ꯁꯦꯚꯦꯟ ꯀꯥꯏꯔ ꯀꯔꯤ ꯇꯧꯅꯤꯅꯣ
ꯑꯣꯐꯤꯁ ꯍꯥꯏꯔꯁꯨ ꯇꯔꯣ ꯈꯪ ꯗꯦ ꯑꯩꯒꯤ ꯇꯥꯎꯅꯕꯒꯤ ꯇꯥꯎꯅꯦꯔꯦ ꯀꯟꯅ ꯄꯥꯎꯑꯣ ꯑꯣꯐꯤꯁ ꯁꯥꯔ ꯑꯣꯏꯌꯣ ꯑꯩꯈꯣꯏꯁꯨ ꯃꯔꯛ ꯃꯔꯛꯇ ꯄꯩꯁꯥ ꯅꯤꯅꯤꯉꯥꯏ
ꯌꯨꯗ ꯀꯨꯝꯃꯦ ꯑꯩ ꯀꯨꯏꯁꯨ ꯊꯁꯨ ꯊꯥꯕꯤꯗꯦ ꯐꯖ
ꯊꯥꯗ꯭ꯔꯁꯨ ꯑꯣ ꯇꯥꯎꯑꯣ ꯑꯦꯗꯃꯤꯁꯟ ꯇꯥꯎꯕ ꯌꯥꯏ ꯍꯥꯏꯕ ꯅꯠꯇ꯭ꯔꯣ
ꯁꯗꯤꯄꯥꯗꯤꯄꯥꯔꯃꯦꯟꯄꯥꯦꯟꯇ ꯅꯪ ꯄꯈꯗ꯭ꯔꯣ
ꯁꯣꯁꯤꯌꯣꯂꯣꯖꯤ
ꯑꯣ
ꯃꯁꯦꯛ ꯀꯂ ꯑꯣꯃꯅꯁꯖꯤ ꯀꯔꯤꯒꯤ ꯂꯧꯕ꯭ꯔꯥ
ꯎ ꯐꯥꯏꯁꯁꯨꯣ
ꯍꯥꯌꯦ ꯑꯗꯨ ꯑꯣꯏꯔꯁꯨ ꯑꯣꯖꯥꯁꯤꯡ ꯑꯩꯈꯣꯏꯗꯤ ꯌꯦꯦꯝꯒꯤ ꯑꯣꯖꯥꯁꯤꯡꯗꯣ ꯐꯠꯇꯕ ꯃꯕꯨꯛ ꯐꯠꯇ ꯇꯕꯅꯦ
ꯑꯗꯣ ꯑꯈꯣ ꯐꯥꯕꯗꯣ ꯃꯥꯗꯣ ꯇꯣꯛꯈ꯭ꯔꯕ ꯑꯗꯨꯒꯤꯗꯤ ꯁꯖꯦꯁ ꯐꯪꯖꯦ ꯃꯗꯨ ꯈꯛꯇꯪ
ꯃꯣꯏꯗꯤ ꯑꯩꯈꯣꯏ ꯆꯤꯡꯒꯤ ꯃꯤꯁꯤꯡꯗꯣ ꯎ ꯀꯔꯤꯕ ꯗꯦꯕ ꯀꯥꯏꯗꯩꯩꯅꯦꯕ ꯑꯗꯨꯏ
ꯍꯥꯏ ꯌꯦꯡꯉꯣꯀꯣ ꯈꯪꯗꯦꯗꯇꯥꯅꯤꯅ ꯍꯩ ꯄꯨꯃ ꯅꯁꯨꯣ ꯊꯔ ꯑꯣꯖ
ꯅꯣꯏꯗꯁꯨ ꯅꯨꯡꯁꯥ ꯁꯥꯕ꯭ꯔꯥ ꯌꯨꯝ ꯌꯥꯝ ꯁꯥꯕ꯭ꯔꯥ
ꯀꯨꯟꯗ꯭ꯔ
ꯑꯣ
ꯍꯧꯖꯤꯛꯇꯦ
ꯅꯣꯡ ꯆꯨꯕ꯭ꯔꯥ
ꯃꯣꯔꯅꯤꯡꯀ
ꯑꯥ
ꯣꯡꯅꯤꯡ ꯑꯂꯤꯅꯤꯡ ꯎꯝ ꯣꯡꯁꯨꯅꯅꯦ ꯐꯥꯏꯅ
ꯅꯨꯡꯉꯥꯏꯔꯝꯅꯤꯅ ꯌꯨꯝꯗ ꯂꯩꯔꯒ ꯍꯣꯏ ꯏꯅꯤꯁꯦ ꯑꯩꯒꯤ ꯂꯣꯏꯔꯗꯤ ꯉꯥꯍꯥꯛ ꯄꯨꯡ ꯁꯚꯦꯟ ꯑꯩꯠ ꯑꯗꯨꯋꯥꯏꯗ ꯑꯃꯨꯛ ꯀꯣꯜ ꯇꯧꯔꯛꯑꯣꯀꯣ ꯑꯩꯒꯤ ꯐꯣꯟ ꯕꯤꯛꯇ꯭ꯔꯤ ꯌꯥꯝꯗꯕ ꯑꯩ ꯀꯗꯥꯏ ꯇꯥꯎꯕ ꯅꯠꯇꯦ ꯏ ꯔꯦꯠ ꯊꯈ꯭ꯔ
ꯑꯥ
ꯑꯩꯒꯤ ꯕꯦꯠꯇ꯭ꯔꯤꯗꯣ ꯇ꯭ꯋꯦꯟꯇꯤ ꯂꯩ ꯔꯦ ꯊꯣꯛꯦꯕ ꯇꯤꯟ ꯐꯠꯇ ꯉꯥꯏꯔꯦ ꯍꯖꯤꯛ
ꯣꯟ
ꯑꯩꯈꯣꯏ ꯑꯩꯥꯏ ꯐꯣꯟ ꯄꯥꯏꯗꯦ ꯄꯩꯁꯥ ꯂꯩꯇꯦ ꯑꯩꯥꯏꯐꯣꯟ ꯄꯥꯏꯅꯤꯡꯉꯥꯏ ꯀꯣꯏꯗꯤ
ꯄꯥꯏꯅꯀ ꯏ ꯀ ꯃꯗ
ꯍꯣꯏ ꯠꯇ꯭ꯔꯤꯁꯨ ꯌꯥꯝ ꯊꯨꯅ ꯆꯠꯂꯗꯣꯏꯒꯤ
ꯋꯥ
ꯎꯝ ꯁꯝꯁꯅ ꯍꯦꯟꯅ ꯐꯥꯝꯃꯦꯦ ꯍꯥꯏꯦ
ꯎꯝꯅꯦ ꯂꯩ
ꯂꯩꯌꯦ ꯍꯣꯏ ꯍꯣꯡꯗꯦ ꯍꯣꯏ ꯑꯁꯤ ꯂꯩꯀꯥꯏꯒꯤ ꯅꯨꯄꯤ ꯑꯣꯏ ꯀ꯭ꯔꯁꯤꯔꯥ ꯐꯥꯟ ꯃꯅꯦ
ꯂꯪ ꯌ ꯌ ꯄ
ꯍꯣꯏ ꯄꯥꯟꯕ ꯇꯥꯔꯦ ꯅꯨꯄꯥ ꯂꯩꯗꯕ ꯑꯗꯨꯒꯤꯅꯦ
ꯌꯥꯝ ꯀ ꯍꯥꯏꯗ
ꯑꯩꯈꯣꯏꯗꯤ ꯎꯗꯦꯅ ꯔꯦꯟ ꯂꯥꯏꯕ ꯇ ꯑꯣ ꯆꯥꯛ ꯆꯥꯈ꯭ꯔꯕ꯭ꯔꯣ ꯆꯥꯗ꯭ꯔꯤꯌꯦꯀꯣ ꯑꯩ ꯍꯪꯈ꯭ꯔꯕ꯭ꯔꯣ ꯀꯥꯍꯈ꯭ꯔꯦ ꯑꯃꯨꯛ ꯑꯩꯁꯨ
ꯇꯥꯕ꯭ꯔꯣ ꯇꯥꯕ꯭ꯔꯣ
ꯑ ꯇꯥꯏ ꯍꯦ ꯇꯥꯅꯕ꯭ꯔꯣ
ꯅꯤꯗ
ꯄꯁꯥꯏ ꯄꯥꯏꯕ꯭ꯔꯥꯅꯦꯅ
ꯌꯅ ꯄ
ꯅꯨꯡꯉꯥꯏꯀ ꯃꯤꯗꯤ ꯌꯨꯝꯗ ꯂꯩꯔꯒꯋ ꯁꯥꯏ ꯄꯥꯏꯔꯒ
ꯍꯦꯟꯅꯁꯨ ꯄꯥꯏ ꯑꯗꯨꯒꯤ ꯔꯤꯆꯥꯔꯖꯇꯣ ꯍꯥ ꯃꯇꯨꯡ ꯃꯦꯔ ꯇꯥꯒꯤ
ꯎꯝ ꯑꯁ ꯅꯪꯗꯤ ꯄꯤꯗꯣ ꯎꯔꯀꯣ ꯇꯧꯅꯤꯡꯗꯕ ꯋꯥꯅꯤꯗꯥꯛ
ꯑ ꯃꯥꯒꯤꯗ
ꯍꯣ ꯍꯂ ꯎꯝ ꯀꯁ ꯅꯦꯛꯁ ꯇꯝ ꯀꯣ ꯇꯥꯎꯕ ꯃꯇꯝꯗ
ꯑ ꯏꯖꯤ ꯈꯔ ꯁꯉꯥꯏ
ꯍꯣꯏ ꯆꯥꯛ ꯆꯥꯕ ꯂꯣꯏꯔꯒ ꯑꯃꯨꯛ ꯀꯣꯜ ꯇꯧꯁꯦ
ꯎꯝ ꯎ ꯐꯔ ꯇꯅꯣ
ꯍꯧꯖꯤꯗꯤ ꯏꯅꯔꯖꯤ ꯏꯂ ꯑꯥꯏꯇ
ꯣꯅ
ꯄ ꯊꯣꯛꯈ꯭ꯔꯦ ꯍꯧꯖꯤꯛꯇꯤ꯫ ꯌꯨꯝ ꯌꯥꯎꯅꯤꯡꯥꯏ ꯍꯣꯏ
ꯅꯠꯇꯦ ꯅꯪ ꯉꯁꯥꯏ ꯑꯇꫭꯞꯄꯗ ꯇꯧꯔꯛꯄꯅꯦ꯫ ꯇꯅ ꯕꯨꯁꯅ ꯂꯅꯤ
ꯃꯤ ꯌꯥꯝ ꯁꯅꯔꯒ ꯂꯩꯌꯦ ꯔ ꯎꯝ
ꯆꯥꯛ ꯆꯥꯕꯂ ꯍꯥꯏꯒ ꯁꯥꯅꯁꯦꯀꯣ ꯕꯣꯜꯒꯤ ꯃꯔꯝ
ꯌꯥꯏ ꯂꯩ꯫ ꯑꯣꯦ ꯑꯣꯀꯦ
ꯊꯥꯔꯇꯤ ꯑꯩꯏꯗ ꯀꯣꯜ ꯇꯧꯔ ꯑꯩ ꯐꯦꯁ ꯑꯃꯨꯛ ꯊꯥꯔꯛꯀꯦ ꯅꯪꯉꯣꯟꯗ꯫
ꯑꯩꯗꯤ ꯆꯩꯔꯛꯀꯅꯤꯀꯣ꯫
ꯀꯔꯤꯕꯥ꯫ ꯍꯥ
ꯀꯩ ꯍꯥꯏꯕ꯭ꯔꯣ ꯇꯦꯟ ꯊꯥꯔꯇꯤ ꯍꯥꯏꯕ꯭ꯔꯣ꯫
ꯅꯠꯇꯦ ꯑꯦꯠ ꯑꯦꯠ ꯊꯥꯔꯇꯤ ꯗꯨꯋꯥꯏꯗ ꯑꯃꯨꯛ ꯀꯣꯜ ꯇꯧꯔꯛꯀꯦꯕ ꯅꯠꯇ꯭ꯔꯁꯨ ꯑꯩ ꯃꯦꯁꯦꯁ ꯊꯥꯔꯛꯀꯦ꯫ ꯎꯝ ꯎꯝ
ꯎꯝ ꯌꯥ ꯌꯥ